ꯎꯝ ꯇꯥꯏꯌꯦ
ꯎꯝ ꯉꯁꯤꯗꯤ ꯅꯨꯡꯉꯥꯏꯕ꯭ꯔꯣ ꯅꯁꯥꯗꯣ
ꯅꯁꯥꯗꫭ ꯎꯝ
ꯇꯨꯝꯕ ꯅꯨꯡꯉꯥꯏꯕ꯭ꯔꯣ ꯍꯥꯏꯕ
ꯑꯩ ꯇꯨꯝꯗꯦ
ꯀꯩꯒꯤ
ꯇꯨꯝꯅꯤꯡꯗꯦ
ꯇꯨꯝꯁꯤꯠ ꯐꯥꯔꯕꫭ
ꯅꯪ ꯉꯔꯥꯡ ꯄꯨꯨꯡ ‌ꯀꯌꯥ ꯇꯨꯝꯕ
ꯄꯨꯡ ꯀꯌꯥ ꯇꯨꯝꯕ ꯈꯪꯗꯦ ꯑꯩꯁꯨ ꯀꯥꯎꯔꯦ ꯑꯗꯨꯝ ꯇꯨꯝꯊꯒ꯭ꯔꯦ ꯃꯁꯥ ꯃꯇꫭꯝꯇ
ꯄꯛꯇꯤꯌꯦ ꯀꯝ ꯀꯥꯟꯗꯅꯣꯕ
ꯀꯝ ꯀꯥꯟꯗꯅꯣ
ꯀꯝ ꯀꯥꯟꯗꯅꫭ ꯀꯝ ꯀꯥꯟꯗꯅꫭ ꯍꯥꯏꯖꯦ ꯑꯩꯖꯨ ꯈꯪꯗꯦ ꯇꯨꯝꯒꯤ ꯄꯨꯡꯗꯣ ꯈꯪꯗꯦ ꯄꯨꯡ ꯚꯥꯔꫭ ꯇꯥ ꯄꯨꯡ ꯚꯥꯔꫭ ꯍꯦꯜꯂꯦ ꯌꯥꯝ ꯊꯤꯅ ꯍꯦꯜꯂꯦ
ꯄꯨꯡ ꯑꯃ
ꯄꯨꯡ ꯑꯃ ꯑꯅꯤ ꯑꯦ ꯑꯃ ꯇꯥꯕ꯭ꯔ ꯇꯥꯗꯕ꯭ꯔ ꯈꯪꯗꯦ
ꯑꯣ ꯑꯗꯨꯗꯤ ꯑꯩꯅ ꯇꯨꯝ ꯍꯧꯒꯠꯂꯛꯄꯗ ꯅꯪ ꯅꯪꯖꯨ ꯍꯧꯒꯠꯂ ꯂꯩꯔꯝꯃꯤꯗꯅ ꯀꯅꯥ ꯍꯥꯏꯕ ꯑꯩ ꯍꯧꯒꯠꯂꯦꯅ ꯅꯪ ꯐꯣꯟ ꯄꯥꯏꯗꯨꯗꯤ ꯎꯝ ꯍꯣ ꯍꯣ ꯍꯣꯏ ꯈꯜꯂꯣ ꯅꯪꯒꯤ ꯅꯪꯅ ꯈꯟꯅꯤꯡꯕ ꯈꯜꯂꯣ
ꯈꯟꯅꯤꯡꯕ ꯈꯟ
ꯈꯟꯅꯤꯡꯕ ꯈꯟꯗ꯭ꯔꯗꯤ ꯑꯁꯦꯡꯕꯗꫭ ꯍꯥꯏꯔꯛꯑꫭꯅꯦ ꯑꯁꯦꯡꯕꯗꯨꯅꯦ ꯑꯩꯅ ꯍꯨꯖꯤꯛ ꯀꯟꯅ ꯍꯥꯏꯔꯤꯖꯦ ꯑꯗꫭ ꯉꯁꯥꯏ ꯄꯨꯡ ꯃꯔꯤꯗ ꯍꯧꯒꯠꯂꯛꯏꯗꯅ ꯑꯗꯨ ꯀꯩꯗꯧꯔꯕ ꯑꯗꯨꯗ ꯅꯪ ꯐꯣꯟ ꯇꯧꯔꯝꯕꯗꯣ
ꯀꯥꯎꯔꯕꯣ
ꯀꯥꯎꯔꯕꫭ ꯀꯥꯎꯗꯦ
ꯑꯗꯨꯗꯣ
ꯑꯗꯨꯗꯣ ꯍꯧꯒꯂꯛꯄ ꯀꯌꯥꯝ ꯀꯨꯏꯔꯒꯦ ꯁꯨꯡꯀꯝ ꯇꯨꯡꯗꯕꯤ ꯄꯥꯏ ꯃꯥꯟꯕ꯭ꯔꯥ ꯑꯩꯅ ꯅꯪ ꯍꯧꯒꯠꯂꯛꯄ ꯀꯨꯏ ꯑꯗꯨꯋꯥꯏꯗꫭ ꯅꯪ ꯍꯧꯒꯠꯂꯛꯑꯒꯥ ꯐꯣꯟ ꯄꯥꯏꯕꯅꯦ ꯉꯥꯜꯂꯥ ꯑꯗꯨꯝ ꯂꯩꯔꯝꯃꯦ ꯑꯩꯅ ꯀꯧꯕꯗꫭ ꯇꯥꯗꯦ
ꯗꯜ ꯑꯩ
ꯗꯥꯜ ꯑꯩ ꯀꯧꯗꯤ ꯀꯧ ꯑꯗꯨ ꯅꯪ ꯐꯣꯟ ꯄꯥꯔꯒ ꯂꯦꯡꯕꯩ ꯇꯥꯏꯞꯅꯤ ꯅꯪ ꯇꯧꯔꯤꯗꫭ ꯑꯗꯨ ꯅꯪ ꯇꯨꯝ ꯍꯧꯒꯠꯂꯛꯄꯩ ꯉꯥꯎꯔꯤ ꯐꯩꯔꯤ ꯇꯧꯕ ꯑꫭꯏꯔꯝꯗꯨꯏꯅꯤ
ꯎꯝꯍꯝ ꯑꯩꯁꯦ ꯑꯉꯥꯎꯕꯔ ꯅꯪ ꯉꯥꯎꯋꯦꯁꯤ ꯅꯁꯥꯅ ꯈꯪꯖꯗ꯭ꯔꯤꯕꯕ ꯍꯧꯖꯤꯛꯐꯥꯎ ꯎꯝ ꯅꯪꯗꯤ ꯉꯥꯎꯕ ꯀꯨꯏꯔꯕꯅꯦ
ꯑꯗꯨ ꯅꯪ
ꯑꯗꯨ ꯅꯪ ꯆꯥꯔꯆ ꯇꯩꯔ ꯇꯨꯝꯗꯥꯏꯅꯦ ꯅꯪ ꯗꯤ ꯍꯦꯛ ꯍꯦꯛ ꯑꯦ ꯑꯗꯨ ꯆꯥꯔꯖ ꯇꯧꯔ ꯑꯗꯨꯝ ꯒꯦꯝ ꯁꯥꯟꯅꯔ ꯇꯨꯝꯊꯒꯦ ꯍꯥꯏꯔꯒ ꯌꯥꯗꯦ ꯇꯨꯝꯒꯅꫭ ꯀꯩꯒꯤꯅꫭ ꯑꯩꯅ ꯀꯟꯇ꯭ꯔꯣꯜ ꯐꫭꯟ ꯃꯩ ꯌꯥꯎꯔꯝꯃꯗꯤ ꯍ ꯑꯩꯅ ꯀꯟꯇ꯭ꯔꯣꯜ ꯇꯧ ꯉꯝꯕꯁꯨ ꯅꯠꯁꯨ ꯅꯠꯇꯕꯗꯨꯗ ꯀꯩꯗꯧꯗꫭꯏꯕ ꯑꯗꯨ ꯍꯦꯛ ꯍꯦꯛ ꯐꯣꯟ ꯃꯩ ꯌꯥꯎꯔꯒ ꯅꯪꯅ ꯇꯨꯝꯃꯝꯃꯗꯤ
ꯑꯩꯅ ꯍꯧꯒꯠꯂ ꯅꯪꯒꯤ ꯐꯣꯟꯗꯣ ꯑꯃꯨꯛ ꯄꯥꯏꯕ ꯌꯥꯏꯗꯅ
ꯌꯥꯗꯦ ꯄꯥꯏꯍꯜꯂꯣꯏ ꯉꯁꯤꯗꯩꯗꯤ ꯀꯟꯗꯦꯝ ꯀꯟꯗꯦꯝ ꯃꯌꯥꯔ ꯊꯥꯔꯝꯃꯗꯝꯅꯤ ꯀꯥꯏ ꯃꯌꯥꯗ ꯍꯥꯏꯅꫭ ꯑ ꯃꯩ ꯋꯥꯟ ꯇꯨ ꯊ꯭ꯔꯤ ꯄꯔꯁꯦꯟ ꯑꯗꯨꯋꯥꯏꯗ ꯑꯩ ꯐꯣꯟ ꯄꯩꯍꯜꯂꯔꯣꯏꯗꯝꯅꯤ ꯅꯪ ꯑꯗꯨꯖꯨ ꯑꯩꯅ ꯑꯃꯨꯛ ꯄꯥꯏꯅꯤ ꯑꯗꯨ ꯑꯗꯨ ꯄꯥꯏꯔꯒ ꯑꯩ ꯑꯩ ꯅꯪ ꯍꯦꯛ ꯄꯥꯏ ꯐꯣꯟ ꯂꫭꯛ ꯁꯤꯜꯂꯅꯦꯕ ꯑꯗꯨ ꯑꯣꯏꯔꯗꯤ
ꯅꯪ ꯐꯣꯟ ꯂꫭꯛ ꯁꯤꯜꯂꯁꯨ ꯑꯩ ꯑꯗꯨꯝ ꯄꯥꯏꯔꯅꯤ ꯀꯣꯏ ꯃꯦꯠ ꯃꯦꯠꯀꯅꯤꯕ ꯑꯩ ꯀꯦꯃꯦꯔꯥꯗ ꯐꯣꯇꯣ ꯇꯣ ꯃꯌꯥꯝ ꯌꯥꯎꯔ ꯂꯩꯔꯝꯕꯗꯣ ꯈꯪꯕ꯭ꯔ ꯅꯨꯄꯥ ꯑꯃ ꯄꯥꯁꯋꯥꯠ ꯍꯥꯡꯉꯝꯗꯕꯒꯤ ꯇꯧꯕꯗꯣ
ꯈꯪꯗꯦ
ꯂꯩꯕꯅꯤ
ꯂꯩꯕꯅꯦꯕꯀꫭ ꯕꯤꯗꯤꯑꫭ ꯑꯃꯥ ꯃꯥꯏ ꯃꯌꯥꯝꯕꯔ ꯃꯃꯥꯟꯅꯕꯔ ꯑꯃꯥ ꯇꫭꯥꯂꯦꯠ ꯆꯪꯒꯤꯕ ꯍꯥꯏꯇꯥꯔꯦ ꯑꯥ
ꯑꯗꯨꯗ ꯃꯥꯅ ꯐꯣꯟꯗꯣ ꯄꯥꯏꯅꯕꯅꯤ ꯂꯣꯛꯁꯦ ꯍꯥꯡꯅ ꯍꯣꯠꯅꯕꯁꯦ ꯍꯩꯇ꯭ꯔꯕ ꯉꯝꯗ꯭ꯔꯕꯀꯣ ꯑꯗꯨꯗꯨꯒꯤ ꯃꯥ ꯐꯣꯇꯣ ꯄꯪ ꯀꯥꯞꯇ ꯀꯥꯞꯄꯤ ꯃꯥ ꯉꯥꯏꯍꯥꯛꯇꯪ ꯆꯪꯏꯀꯥꯟꯗꯣ ꯑꯗꯨꯗꯩ ꯐꯣꯟ ꯃꯄꯨꯗꯣ ꯂꯥꯛꯑꯒ ꯃꯣꯏ ꯇꯣꯏꯂꯦꯠꯇ ꯊꯣꯔ ꯄꯥꯏꯔꯦꯕꯀꯣ ꯐꯣꯟꯗꯣ ꯌꯦꯡꯉꯦꯕꯀꯣ ꯐꯣꯟꯗꯣ ꯁ꯭ꯇꯣꯔꯦꯁ ꯆꯟꯗ꯭ꯔꯦꯅ ꯊꯥꯔꯛꯑꯦꯕꯀꯣ ꯃꯥꯏꯗꫭ
ꯑ
ꯂꯣꯛ ꯍꯥꯡꯉ ꯌꯦꯡꯉꯨꯕꯗ ꯒꯦꯂꯔꯤꯗ ꯑꯗꯨ ꯅꯨꯄꯥꯗꯨꯒꯤ ꯐꯣꯇꯣ ꯄꯪꯀꯥꯞ ꯁꯨꯞꯄꯩꯔꫭ ꯄꯩꯕꯩꯌꯣ ꯃꯨꯛ ꯄꯩꯔꯣ ꯆꯦꯞꯄꯩꯔꯣ ꯅꯣꯛ ꯄꯩꯔꯣ ꯄꯩꯕꯩꯗꯣ ꯀꯞꯄꯗꯣ ꯄꯪ ꯌꯥꯎ ꯌꯥꯎ ꯂꯩꯔꯝꯕ
ꯑ
ꯑꯗꯨ ꯑꯗꯨꯃꯥꯏꯅ ꯇꯧ ꯇ
ꯑꯦꯟ ꯇꯧ ꯇꯕ ꯑꯗꯨ ꯇꯧꯔꯣ ꯀꯩꯗꯧꯕ
ꯗꯤꯇꯣꯜ꯫
ꯐꯣꯟꯗꯨ ꯑꯩꯅ ꯄꯥꯏꯕ ꯃꯇꯝꯗꯗꯤ ꯀꯩ ꯑꯣꯏꯅꯤ ꯅꯪ ꯈꯜ ꯑꯦ ꯑꯩꯈꯣꯏꯗꯤ ꯑꯗꯨꯝ ꯄꯥꯏꯌꯣ ꯍꯥꯏꯅ ꯅꯪ ꯐꯣꯟꯗꯣ ꯑꯗꯨꯝ ꯄꯥꯏꯌꯣ ꯍꯥꯏ ꯀꯨꯁꯤ ꯇꯧ ꯑꯣ ꯄꯨꯂꯞ ꯀꯛꯑꯃꯅꯤ ꯅꯪ ꯑꯗꯣꯝ ꯀꯩꯗꯧꯒꯦꯕ
ꯏꯟꯅ ꯑꯌꯥꯎꯕ ꯀꯥꯛꯎ ꯍꯥꯏꯈꯤꯕꯔꯅꯦ꯫
ꯑꯦ ꯑꯩ ꯑꯩꯅ ꯄꯥꯏꯔꯗꯤ ꯑꯩꯅ ꯇꯧꯅꯤꯡꯕ ꯀꯨꯁꯤ꯫
ꯅꯣ ꯑꯗꯨꯝꯕꯗꯨꯛꯇꯤ ꯃꯤꯒꯤ ꯄꯥꯔꯁꯣꯅꯦꯜ꯫
ꯑꯦ ꯄꯥꯔꯁꯣꯅꯦꯜ ꯅꯠꯇꯦ ꯑꯩꯅ ꯑꯄꯥꯝꯕ ꯀꯨꯁꯤ꯫ ꯑꯗꯨ ꯂꯩ ꯉꯥꯎꯑꯦ ꯍꯥꯏꯕ ꯅꯁꯌꯥꯔꯦꯗꯅ ꯀꯩ ꯀꯅꯥ ꯉꯥꯎꯔꯤꯅꯣ ꯍꯥꯏꯁꯦ
ꯑꯩꯒꯤ ꯏꯅꯥꯎ ꯉꯥꯎꯔꯦ꯫
ꯅꯪ ꯉꯥꯎꯔꯦ ꯑꯛ ꯀꯅꯥꯅꯣ ꯅꯪ ꯅꯅꯥꯎꯅꯨꯄꯥ ꯁꯤꯅ꯫ ꯃꯁꯛ ꯑꯝꯇ ꯑꯃ ꯂꯩꯕꯀꯣ ꯑꯥ꯫ ꯀꯩꯅꯣꯒꯤ ꯀ꯭ꯂꯥꯞ ꯁꯥꯊꯤꯕꯀꯣ
ꯃꯥꯅꯩ
ꯃꯥ ꯅꯩꯔꯤꯁꯤꯗꯤ ꯀꯩꯃꯥ ꯀꯩ ꯅꯩꯔꯒꯦ ꯍꯥꯏꯁꯦ꯫
ꯌꯨ ꯂꯥꯡ꯫
ꯂꯣꯏꯕꯃꯨꯛ ꯁꯤꯒꯦ ꯏꯁꯄ꯭ꯂꯦꯜꯒ ꯇꯧꯏꯕꯀꯣ ꯏꯁꯄꯟꯒꯤꯗꯨꯅꯤ ꯃꯥ ꯐꯣꯇꯣ ꯀꯥꯞꯄꯒꯤ ꯑꯣ ꯑꯥ ꯑꯗꯨꯗꯣ ꯚꯥꯏꯔꯦꯜ ꯆꯠꯄꯒꯤ ꯁꯣꯝꯗ ꯂꯩꯔꯦꯕꯀꯣ꯫ ꯑꯥ ꯑꯗꯨ ꯆꯠꯂꯁꯤꯔ ꯚꯥꯏꯔꯦꯜ ꯀꯗꯥꯏꯗ ꯆꯠꯇꯣꯏꯅꯣ ꯍꯥꯏꯁꯦ ꯚꯥꯏꯔꯦꯜ ꯍꯥꯏꯁꯦ ꯀꯩꯪꯂꯝꯅꯣ꯫
ꯕꯔ ꯏꯟ
ꯍꯣꯔꯦꯟ ꯂꯥꯛꯑꯒ ꯏꯟꯗ ꯊꯥꯒꯠꯂꯅꯤ ꯀꯩꯅꯣ꯫
ꯑꯩꯒꯤ ꯗꯤ ꯄꯤ ꯑꯣꯏꯅ ꯊꯝꯃꯥꯒꯦ ꯑꯗꯨꯒꯤ ꯐꯣꯇꯣꯗꯣ ꯌꯥꯝ ꯐꯖꯕꯍꯥ
ꯎꯝ ꯍꯥ꯫
ꯑꯗꯨ ꯌꯥꯎꯇꯔꯗꯤ ꯆꯥꯇꯔꯨꯛ
ꯑꯗꯨ ꯅꯪ ꯗꯤꯄꯤ ꯊꯝꯃ ꯑꯗꯣ ꯅꯪꯅꯦ ꯈꯟꯈꯤꯔꯣꯏꯗ꯭ꯔꯣ ꯃꯤ ꯃꯌꯥꯝꯅ ꯗꯨꯗꯣ ꯑꯗꯨꯅꯤ ꯍꯥꯏꯁꯦ ꯑꯩꯩꯅ ꯁꯪꯑꯗꯤ ꯑꯩꯁꯦ ꯌꯥꯝ ꯁꯥꯊꯤ ꯃꯤꯅꯤ ꯑꯗꯨ ꯃꯌꯥꯝ ꯈꯪꯅꯔꯅꯤꯗꯅ ꯑꯥ ꯀꯅꯝ ꯁꯤꯡꯅ ꯌꯔꯔꯣꯏꯗꯅ ꯑꯗꯣ ꯑꯩꯅ ꯁꯤꯡꯅꯔꯗꯤ꯫
ꯑꯗꯣ ꯏ ꯅꯪꯗꯤ ꯁꯥꯊꯤꯕ ꯅꯨꯄꯥꯗꯣ ꯍꯥꯏꯗꯨꯗꯤ꯫
ꯑꯗꯨꯏ ꯍꯥꯏꯗꯣꯏꯅꯤ ꯀꯩ ꯑꯩꯁꯦ ꯁꯥꯊꯤꯕ ꯅꯨꯄꯥꯅꯦ
ꯎꯝ꯫
ꯀꯩ ꯑꯩ ꯁꯥꯁꯨ ꯁꯥ ꯊꯤꯗꯅ
ꯅꯪ ꯁꯥꯊꯤ
ꯅꯪ ꯁꯊꯤ ꯁꯁꯨ ꯁꯊꯤꯗꯅ
ꯎꯝ ꯂꯥꯏ꯫
ꯑꯩꯗꯤ ꯁꯤꯡꯒꯜ ꯃꯦꯟꯅꯦ꯫ ꯑꯩꯗꯤ ꯁꯤꯝꯄꯜ ꯃꯦꯟ ꯍꯥ ꯑꯩꯗꯤ ꯁꯤꯝꯄꯜ ꯃꯦꯟ ꯅꯪ ꯃꯩꯇꯩꯂꯣꯟ ꯑꯣ ꯑꯪ꯭ꯩꯏꯗꯤ ꯑꯆꯝꯕ ꯃꯤꯅꯤ꯫ ꯑꯩꯗꯤ ꯀꯃꯥꯢ ꯍꯥꯢꯌꯨꯅꯦ ꯅꯪꯗꯤ ꯆꯝꯐꯨꯠꯅꯦ ꯍꯥꯢꯌꯨꯅꯦ ꯃꯩꯇꯩ ꯂꯣꯟꯐꯥꯎ ꯍꯥꯢ ꯍꯩꯇꯦ ꯑꯩ ꯑꯆꯝꯕ ꯃꯤꯅꯦ ꯆꯝꯐꯨꯠ ꯅꯠꯇꯦ ꯑꯩ ꯌꯥꯝ ꯆꯝꯕ ꯃꯤꯅꯦ ꯑꯩ ꯌꯥꯝ ꯆꯝꯅ ꯍꯤꯡꯕ ꯃꯤꯅꯦ ꯑꯥ ꯑꯗꯨꯗꯩꯗꯤ
ꯑꯁꯦꯡꯕꯩꯁꯨ ꯁꯥꯎꯔꯤ ꯈꯨꯠꯅꯦ ꯍꯥꯏꯔꯗꯤ ꯅꯪ ꯁꯤꯖꯅꯤꯍꯦ ꯁꯤꯝꯄꯥꯜ ꯍꯥꯢꯁꯤ ꯆꯝꯐꯨꯠ ꯍꯥꯢꯅꯦ ꯀꯅꯥ ꯍꯥꯢꯕ ꯁꯤꯝꯄꯥꯜ ꯍꯥꯢꯗꯤ ꯑꯆꯝꯕ ꯍꯥꯏꯕ ꯇꯥꯅꯤꯡꯗꯦꯀꯣ ꯀꯩꯅꯣ ꯇꯥꯅꯤꯡꯗ꯭ꯔꯤꯗꯤ
ꯎꯝ
ꯎꯝ ꯆꯥꯝꯐꯨꯠꯇꯣꯝꯕ ꯂꯥꯡꯒꯅꯨꯀꯣ ꯑꯗꯨ ꯁꯦꯠ ꯑꯗꯨ ꯑ ꯑꯗꯨ ꯃꯤꯡꯗꯣ ꯎꯝ ꯑꯩ ꯋꯥ ꯃꯈꯥ ꯇꯥꯅꯤꯡꯗꯦ ꯆꯝꯐꯨꯠ ꯑꯣ ꯅꯪ ꯑꯩ ꯢꯅꯥꯛꯇ ꯂꯥꯛꯇ ꯂꯥꯎ ꯅꯨꯡꯉꯥꯏꯅꯤ ꯅꯪ ꯈꯪꯍꯟꯒꯦ ꯑꯩꯒꯤ ꯇꯧ ꯉꯝꯕ
ꯑꯦ ꯁꯤꯝꯄꯜ ꯃꯦꯟꯅ ꯑꯗꯨꯃꯥꯢ ꯋꯥ ꯉꯥꯡꯅꯕ꯭ꯔꯣ
ꯑꯩꯒꯤ ꯢꯇꯤꯛ ꯢꯒꯨꯜ ꯂꯣꯢ ꯈꯪꯍꯜꯒꯦ ꯌꯦꯡꯉꯣ ꯆꯝꯐꯨꯠꯅ ꯋꯥ ꯑꯗꯨꯃꯥꯢꯅ ꯉꯥꯡꯅꯗꯤꯌꯦ
ꯚꯥꯌꯥ ꯅꯪꯒꯤꯗꯣ ꯑꯝꯇ ꯑꯗꯨ ꯆꯝꯐꯨꯠ ꯑꯣꯏꯕꯒꯤ
ꯑꯩ ꯀ꯭ꯌꯥ ꯐꯧ
ꯅꯠ
ꯅꯠꯇꯦ ꯆꯝꯐꯨꯠ ꯇꯣꯝꯕ ꯆꯝꯐꯨꯠ ꯇꯣꯝꯕꯁꯨ ꯅꯠꯇꯦ ꯆꯝꯐꯨꯠꯁꯨ ꯅꯠꯇꯦ
ꯎꯝ ꯃꯥꯅꯤ ꯎꯝ
ꯀꯩꯒꯤꯅꯣ
ꯆꯝꯐꯨꯠ
ꯅꯠꯇꯦ ꯑꯩ
ꯀꯩꯒꯤ ꯍꯥꯥ
ꯑꯥ ꯂꯥꯏꯕꯛ ꯇꯒ ꯊꯥꯗꯝ ꯑꯥ ꯂꯥꯏꯕꯛꯇ ꯊꯥꯗ꯭ꯔꯁꯨ ꯑꯩ ꯃꯤꯅꯦꯅ ꯑꯗꯨꯝ ꯃꯌꯥꯝꯅꯗꯤ ꯄꯨꯂꯞ ꯈꯪꯅꯔꯦꯕ ꯅꯪꯅ ꯑꯉꯥꯎꯕ ꯑꯣꯢꯕꯩꯅꯤꯗꯅ
ꯑꯉꯥꯎ
ꯑꯉꯥꯎꯕꯅ ꯈꯪꯍꯟꯅꯤꯡꯕꯗꯨꯅꯤꯍꯦ ꯃꯌꯥꯝ ꯌꯨꯅꯤꯛꯄꯔꯁꯦꯜꯂꯥꯏꯖꯤꯡ ꯀꯩꯅꯣ ꯑꯩ ꯈꯪꯗꯦ ꯑꯗꯨꯗꯤ ꯉꯥꯎꯔꯤꯁꯦ ꯅꯪꯁꯨ ꯉꯧꯕꯖꯥꯠꯅꯤꯅ ꯑꯩ ꯉꯥꯎꯁꯨ ꯉꯥꯎꯗꯅ ꯌꯨ ꯊꯛꯇ ꯃꯤ ꯀꯃꯥꯏꯅ ꯉꯥꯎꯗꯣꯏꯅꯣ ꯑꯉꯥꯎꯕ
ꯑꯦ ꯌꯨ ꯊꯛꯇ꯭ꯔꯥꯁꯨ ꯉꯥꯎꯗꯧꯅꯤ
ꯀꯅꯥ ꯉꯧꯗꯣꯏꯕ ꯎꯝ ꯝ
ꯆꯝꯐꯨꯠ
ꯆꯝꯐꯨꯠ ꯅꯠꯇꯦ ꯍꯋꯥꯏ ꯊꯔꯥꯛꯅꯦ ꯑꯩꯈꯣꯏ ꯈꯔꯥ ꯌꯥꯎꯗꯦ
ꯇꯥꯅꯤꯡꯗꯦ
ꯇꯥꯅꯤꯡꯗꯦ ꯍꯋꯥꯏ ꯊꯔꯥꯛꯇꯣ ꯀꯩꯅꯣ ꯆꯝꯊꯣꯡꯗꯣꯗ ꯍꯥꯞꯅꯩꯅꯦ ꯃꯤꯅ ꯅꯣꯡ ꯐꯥꯎ ꯆꯥꯖꯗ꯭ꯔꯤꯕ ꯑꯝꯇꯪ ꯊꯣꯡꯕꯤꯌꯣ ꯑꯥ ꯑꯗꯨꯗꯤ ꯀꯨꯏꯖꯟꯗ ꯍꯪꯗ꯭ꯔꯗꯤ ꯑꯩꯖꯨ ꯈꯪꯉꯔꫭꯏ
ꯑꯦ ꯅꯪ ꯁꯨꯠꯈꯤ
ꯁꯦ ꯈꯦꯔꯒꯤꯗꯗꯤ ꯀꯨꯏꯖꯤꯟ ꯃꯥꯁꯇ꯭ꯔ ꯐꯪꯉ ꯗꯨꯗꯤ ꯑꯦ ꯐꯪꯗꯦ ꯑꯩ
ꯀ꯭ꯌꯨꯖꯤꯟ
ꯀ꯭ꯌꯨꯖꯤꯟꯒꯤ ꯃꯅꯥꯗꯣ ꯂꯩꯌꯨ ꯐꯪꯉꯗꯤ ꯅꯣꯏꯅ ꯄꯤꯈ꯭ꯔꯗꯨꯗꯤ ꯄꯤꯗꯦ ꯑꯩ ꯐꯪꯗꯦ ꯑꯩ
ꯄꯤꯖꯤꯟꯒꯤ
ꯀ꯭ꯌꯨꯖꯤꯟ ꯒꯤ ꯃꯔꯛꯇ ꯅꯪꯁꯨ ꯑꯄꯣꯕ ꯀ꯭ꯌꯨꯖꯤꯟꯅꯤꯅꯦ ꯀꯩꯅꯣ ꯀ꯭ꯌꯨꯖꯤꯟ ꯍꯥꯏꯖꯤꯅ
ꯁꯟ ꯁꯥꯏꯟ ꯃꯔꯛꯇ ꯅꯪꯁꯨ ꯌꯥꯎꯔꯕꯅꯦ
ꯑꯗꯣ ꯁꯟ ꯁꯥꯏꯟ ꯍꯥꯏꯖꯦ ꯀꯩꯅꯣ ꯉꯥꯎꯕ
ꯌꯨ ꯑꯥꯔ ꯗꯦꯠ ꯁꯟꯁꯥꯏꯟ ꯇꯧꯕꯗꯣ
ꯑꯥ
ꯑꯗꯨꯗꯣ ꯉꯥꯡ ꯅꯉꯣꯟꯗ ꯇꯧꯔꯛꯄꯗꯣ ꯈꯪꯕ꯭ꯔꯥ ꯑꯗ ꯏꯁ ꯆꯦꯟꯖ ꯇꯧꯕꯗꯣ
ꯈꯪꯗꯦꯗꯥ
ꯋꯥꯠ ꯅꯥꯎ ꯕ꯭ꯔꯗꯔ ꯇꯧꯕꯗꯣ ꯗ ꯏꯁꯄꯤꯌꯔ ꯔꯤꯃꯦꯟꯁ ꯑꯣꯔ ꯂꯥꯁ ꯆꯦꯟꯖ ꯍꯥꯏꯕ꯭ꯔꯥ ꯀꯩꯅꯣꯝ ꯍꯥꯏꯕꯅꯦ ꯑꯗꯨꯗꯨꯅꯦ ꯃꯥ
ꯀꯣꯡꯉꯨ ꯀꯣꯡꯖꯨ ꯀꯣꯡꯗꯅ ꯀꯃꯥꯏ ꯀꯣꯡꯗꫭꯏꯅꫭ ꯃꯤꯕꯨ
ꯑꯣ ꯀꯔꯤꯅꯣ ꯃꯥꯒꯤꯁꯤꯅ ꯇꯧꯕꯗꯣ ꯈꯪꯕ꯭ꯔꯥ
ꯈꯪꯗꯦ ꯈꯪꯗꯦꯗ
ꯆꯥꯎ ꯁꯤꯅꯩꯔꯣ
ꯈꯪꯗꯦꯗ
ꯈꯪꯉꯨꯗꯥ
ꯈꯪꯉꯨꯗꯥ ꯈꯪꯉꯨ ꯃꯤꯕꯨ ꯀꯃꯥꯏ ꯁꯪꯗꯨꯏꯅꯣ ꯑꯉꯥꯎꯕ
ꯏꯍꯦ
ꯑꯗꯨ ꯑꯗꯨꯗꯤ ꯈꯪꯕ ꯆꯤꯡꯗꯦ ꯑꯗꯨꯗꯤ ꯑꯉꯥꯎꯕ ꯀꯧꯋꯦ ꯅꯪ ꯑꯉꯥꯎꯕꯅꯦꯖꯦ ꯅꯪ ꯍꯧꯖꯤꯛꯐꯥꯎ ꯈꯪꯗ꯭ꯔꯤꯕ ꯍꯥꯏꯖꯦ ꯀꯩꯅꯣ ꯀꯨꯏꯖꯤꯟ ꯍꯥꯏꯖꯤꯅ
ꯑꯦ ꯅꯪꯅ ꯑꯁꯦꯡꯕ ꯑꯗꯨꯝ ꯍꯥꯏꯖꯤꯜꯂꯛꯑꯦ ꯅꯪꯁꯦ ꯉꯥꯎꯔꯦ ꯍꯥꯏꯔꯣ
ꯉꯥꯎꯔꯦ ꯍꯥꯏꯔꯣ ꯑꯥ ꯑꯩ ꯉꯥꯎꯔꯦ ꯑꯩꯖꯨ ꯑꯩꯗꯤ ꯉꯥꯎꯔꯦ ꯑꯩ ꯌꯨ ꯈꯔ ꯊꯛꯎꯔꯦ ꯑꯗꯨ ꯉꯁꯤ ꯉꯥꯎꯔꯦ
ꯉꯥꯎꯔꯗꯤ
ꯉꯥꯎꯔꯗꯤ ꯊꯝꯃꯒꯦꯅꯦ ꯎꯝ ꯐꯥꯗ꯭ꯔꯤꯗꯥ
ꯍꯥꯥ
ꯐꯥꯗ꯭ꯔꯤꯑꯥꯕ ꯑꯗꯨ ꯌꯥꯔꯦ ꯐꯥꯔꯦ
ꯊꯝꯃꯒꯦ
ꯊꯝꯃꯒꯦ ꯑꯥ
ꯑꯥ ꯀꯥꯅꯅꯣ ꯑꯩꯅꯔꯣ
ꯑꯩꯅꯔꯣ ꯑꯥ ꯑꯥ ꯊꯝꯃꯦ ꯊꯝꯃꯦ ꯑꯥ